ꯍꯜꯂꯣ ꯍꯜꯂꯣ ꯅꯨꯡꯉꯥꯏꯔꯤꯕ꯭ꯔꯣ ꯅꯥꯏ
ꯅꯨꯡꯉꯥꯏꯔꯤꯌꯦ ꯀꯃꯥꯏ ꯇꯧꯒꯦ ꯂꯩꯁꯥꯕꯤ
ꯍꯥꯥ
ꯂꯩꯁꯥꯕꯤ ꯀꯃꯥꯏ ꯇꯧꯒꯦ
ꯆꯥꯛ ꯊꯣꯡꯒꯦ ꯇꯧꯔꯤꯌꯦ ꯅꯣꯏꯗꯤ ꯊꯣꯡꯔꯕꯣ
ꯊꯣꯡꯗ꯭ꯔꯤꯌꯦꯗ ꯑꯩꯁꯨ
ꯑꯣ
ꯀꯔꯤ ꯏꯟꯁꯥꯡ ꯊꯣꯡꯒꯦ ꯇꯧꯕ꯭ꯔꯥ
ꯃ꯭ꯁꯔꯨꯝ ꯊꯣꯡꯒꯦ ꯇꯧꯔꯦ
ꯑꯣ ꯑꯥ ꯍꯣꯏ ꯍꯣꯏ ꯄꯥꯟꯒꯥ ꯃ꯭ꯁꯔꯨꯝ ꯊꯨꯡꯒꯦ ꯍꯥꯏꯕ꯭ꯔꯥ ꯑ ꯑꯗꯨꯝ ꯊꯣꯡꯕꯤꯌꯣꯗ ꯍꯧꯒꯅꯤ ꯍꯧꯒꯅꯤ ꯑꯂꯨ ꯅꯠꯇꯕ ꯄꯥꯟꯒ ꯊꯣꯡꯉꯣ ꯄ꯭ꯂꯤꯖ ꯅꯪ ꯍꯧꯒꯅꯤ ꯍꯥꯏꯕ
ꯑꯗꯨ ꯅꯪ ꯉꯁꯤ ꯍꯣꯁꯄꯤꯇꯥꯜ ꯆꯠꯀꯦ ꯍꯥꯏꯕꯗꯣ ꯆꯠꯄ꯭ꯔꯥ ꯀꯃꯥꯏ ꯇꯧꯔꯦ
ꯑ ꯍꯣꯏ ꯆꯠꯂꯤꯅꯦ ꯆꯠꯂꯒ ꯑꯍꯣꯏ ꯗꯣꯛꯇ꯭ꯔ ꯎꯋꯦ ꯑꯗꯨ ꯒꯣꯁꯟ ꯑꯥꯎ ꯑꯁ ꯑꯩꯒꯤ ꯅꯦꯐ꯭ꯌꯨꯒꯤ ꯑ ꯀꯖꯤꯟ ꯑꯃꯅ ꯀꯣ ꯐꯖꯅ ꯑꯗꯨꯝ ꯇꯧꯕꯤꯌꯦ ꯑꯗꯨ ꯃꯣꯏꯒꯤ ꯀꯔꯤꯅꯣ ꯏꯁꯇꯥꯞ ꯈꯣꯏꯒꯤꯗ ꯇꯧꯔꯒ ꯃꯇꯝꯁꯨ ꯆꯪꯗꯅ ꯑꯗꯨꯝ ꯂꯥꯛꯑꯦ ꯍꯜꯂꯛꯑꯦ ꯌꯦꯡꯔꯒ ꯑꯗꯨ ꯑꯩꯒꯤ ꯍꯣꯏ ꯍꯣꯏ ꯅꯨꯡꯉꯥꯏꯅꯦ ꯕ꯭ꯂꯣꯛ ꯑꯅꯧꯕꯗꯣ
ꯍꯣꯏ
ꯑꯁ ꯌꯥꯝ ꯅꯨꯡꯉꯥꯏꯍꯦ ꯑꯗꯨ ꯕ꯭ꯂꯣꯛꯗꯣ
ꯌꯥꯝ ꯅꯨꯡꯉꯥꯏꯕ ꯉꯥꯛꯇꯅꯤ ꯔꯦꯝꯖꯦ ꯑꯗꯨ ꯑꯩꯁꯨ ꯅꯍꯥꯟꯒ ꯑꯗꯨ ꯅꯍꯥꯟ ꯗꯦ ꯕꯤꯐꯣꯔ ꯌ꯭ꯁ ꯑꯗꯨꯝ ꯔꯥꯖꯇ ꯆꯠꯂꯦꯕ ꯔꯥꯖꯀꯤꯗꯤ ꯑꯁ ꯄꯦꯟꯗꯕ ꯉꯥꯛꯇꯅꯦ ꯃꯈꯣꯏꯒꯤ ꯀꯝꯄꯥꯎꯟꯒ ꯑꯦꯟꯚꯥꯏꯔꯣꯟꯃꯦꯟꯗꯣ
ꯑꯍꯣꯏ ꯑꯗꯨꯗꯤ ꯔꯤꯝꯁꯅ ꯕꯦꯁꯅꯤꯀꯣ
ꯎꯝ ꯎꯝ ꯍꯣꯏ
ꯀꯔꯤ ꯇꯧꯕ꯭ꯔꯣ ꯅꯪ
ꯌꯨꯝꯗ ꯃꯤ ꯂꯥꯛꯄ ꯑꯉꯥꯡ ꯑꯉꯥꯡꯁꯤꯡ ꯍꯣꯏ
ꯑꯣ
ꯎꯝ
ꯑꯩꯈꯣꯏ ꯈꯨꯟꯒꯤ ꯂꯩꯁꯥ ꯃꯌꯥꯝ ꯅꯪꯉꯣꯟꯗ ꯅꯣꯛꯅꯔꯤ
ꯅꯣꯏ ꯃꯤ ꯌꯥꯝꯕꯥ꯭ꯔ ꯌꯨꯝꯗ
ꯃꯤ ꯌꯥꯝꯗꯦꯗ ꯑꯩꯒꯤ ꯏꯆꯥ ꯅꯨꯄꯥꯒ ꯑꯩ ꯉꯥꯛꯇꯅꯤꯗ
ꯑꯣ ꯑꯩꯈꯣꯏ ꯌꯨꯝꯗꯀꯣ ꯍꯩꯅꯧ ꯐꯖꯅ ꯄꯥꯟꯕꯒꯤ ꯑꯗ ꯍꯧꯖꯤꯛ ꯃꯤ ꯂꯥꯛꯄ ꯑꯗꯨꯒꯤꯅꯤꯗ
ꯑꯣ ꯆꯠꯂꯨ ꯍꯥꯏꯌꯣ
ꯂꯥꯛꯗ ꯉꯥꯏꯔꯤꯗ ꯑ ꯀꯩꯅꯣ ꯑ ꯑꯩꯈꯣꯏ ꯌꯨꯝꯗ ꯑꯁ
ꯑꯩꯈꯣꯏ ꯆꯥꯅꯤꯡꯉꯥꯏꯁꯨ ꯂꯩꯇꯦ ꯍꯥꯏꯌꯣ
ꯑꯗꯨꯅꯤ ꯑꯦ ꯏꯟꯗꯛꯁꯟ ꯃꯅꯨꯡꯗ ꯑꯣꯟ ꯇꯧꯈ꯭ꯔꯝꯅꯦ ꯍꯧꯖꯤꯛ ꯑꯁ ꯃꯄꯥꯟꯗ ꯃꯤ ꯂꯥꯛꯄꯒꯤꯀꯣ ꯀꯦꯝ ꯇꯧꯔꯣꯏꯗ
ꯎꯝ
ꯃꯤ ꯌꯦꯡꯔꯒ ꯂꯩꯕꯅꯤꯗ
ꯑꯥ
ꯑꯁ ꯑꯩꯈꯣꯏꯒꯤ ꯃꯦꯡꯒꯣ ꯑꯗꯨꯝ ꯎ ꯃꯣꯏ ꯂꯧꯕꯗꯣ ꯃꯤ ꯅꯪ ꯈꯪꯅꯕ ꯃꯤꯔ
ꯈꯪꯅꯕꯅꯦ ꯍꯣꯏ ꯍꯧꯖꯤꯛ ꯃꯈꯣꯏꯅ ꯀꯧꯔꯕꯒ ꯊꯣꯛꯄꯅꯦ ꯑꯦ
ꯑꯣ ꯑꯣ ꯅꯪ ꯈꯪꯅꯕ ꯅꯪꯒꯤ ꯏꯃꯥꯟꯅꯕꯒꯨꯝꯕꯔꯣ
ꯍꯣꯏ
ꯑꯣ ꯑꯣ ꯑꯗꯨꯗꯤ ꯀꯔꯤꯁꯨ ꯍꯥꯏꯅꯤꯡꯉꯥꯏ ꯂꯩꯇꯦꯗ
ꯑꯁ ꯅꯠꯇꯦ ꯍꯥꯏꯅꯤꯡꯉꯥꯏꯗꯤ ꯅꯠꯇꯦ ꯆꯠ ꯆꯠꯈ꯭ꯔꯣ ꯍꯥꯏꯁꯨ ꯐ꯭ꯔ ꯐꯔꯛ ꯇꯥꯏꯗꯅ ꯃꯤ
ꯍꯣꯏ ꯍꯣꯏ ꯑꯗꯨꯅꯦꯕ ꯑꯗꯨꯒꯤ ꯍꯥꯏꯒꯅꯨ ꯍꯥꯏꯕꯅꯤꯗ ꯆꯥꯅꯤꯡꯔꯗꯤꯀꯣ ꯑꯩꯈꯣꯏꯒꯤ ꯑꯁ ꯃꯦꯡꯒꯣꯗꯣ ꯃꯤ ꯈꯪꯗꯕ ꯃꯤꯅ ꯑꯗꯨꯝ ꯂꯧꯕ ꯂꯥꯛꯏꯅꯦ
ꯑꯩꯈꯣꯏꯒꯤꯁꯨ ꯑꯗꯨꯃꯥꯏꯟ ꯇꯧꯕꯅꯤ ꯑꯩꯈꯣꯏꯒꯤ ꯑꯩꯈꯣꯏꯒꯤ ꯍꯩꯅꯧꯁꯨ ꯑꯗꯨꯃꯥꯏꯟ ꯇꯧꯕꯅꯤ
ꯎꯝ ꯑꯗꯨ ꯑꯩ ꯌꯥꯗꯕ ꯑꯩꯈꯣꯏꯒꯤꯁꯨ ꯆꯥꯅꯤꯡꯉꯥꯏ ꯂꯩꯇꯅ
ꯎꯝ ꯑꯗꯨꯅꯦ ꯂꯧ ꯑꯗꯨ ꯀꯩꯅꯣ ꯑꯩꯈꯣꯏ ꯌꯨꯝꯒꯤ ꯃꯅꯥꯛꯇ ꯍꯣꯁꯇꯦꯜꯒꯨꯝꯕ ꯂꯩꯌꯦꯕ ꯃꯦꯔꯤ ꯑꯣꯡꯕꯣꯛꯁꯦꯡꯀꯦ ꯑꯗꯨ ꯃꯤ ꯑꯗꯨꯃꯥꯏꯅ ꯍꯥꯏꯕ ꯀꯥꯎꯕꯗꯣ ꯇꯥꯕ꯭ꯔꯥ ꯅꯣꯏꯁꯨ ꯃꯈꯣꯏꯒꯤ ꯁꯥꯠꯇ꯭ꯔꯥꯁꯤꯡ ꯃꯈꯣꯏꯒꯤ ꯁꯥꯠꯇ꯭ꯔꯥꯁꯤꯡꯗꯣ ꯋꯥꯡꯀꯤꯡ ꯆꯛꯅꯩ ꯑꯗꯨꯝ ꯍꯦꯛ ꯑꯌꯨ ꯑꯌꯨꯛ ꯇ ꯑꯗꯨ ꯃꯤ ꯍꯧꯒꯠꯇ꯭ꯔꯤꯉꯩꯗ ꯂꯥꯛꯔꯒ ꯃꯈꯣꯏꯒꯤ ꯃꯈꯣꯏ ꯃꯣꯏꯒꯤꯒ ꯆꯞ ꯃꯥꯟꯅꯔꯦꯗ ꯑꯩꯈꯣꯏꯒꯤ ꯃꯥꯟꯗ꯭ꯔꯦꯗ
ꯍꯣꯏ ꯑꯗꯨꯅꯦ ꯃꯣꯏꯗꯣ ꯑꯩꯈꯣꯏ ꯃꯣꯔꯅꯤꯡꯗ ꯐꯥꯒꯗꯕꯅꯦ ꯎꯝ
ꯃꯄꯨ ꯂꯩꯔꯤꯁꯤꯗꯤ ꯃꯈꯣꯏꯁꯨ ꯏꯀꯥꯏ ꯏꯀꯥꯏ ꯈꯪꯕ ꯈ꯭ꯔꯗꯤ ꯍꯥꯏ ꯂꯩꯔꯗꯤ ꯀꯣ ꯄꯤꯅꯤꯡꯉꯦ ꯄꯤ ꯄꯤꯅꯤꯡꯗꯦ ꯍꯥꯏꯕꯗꯤ ꯅꯠꯇꯦ ꯑꯗꯨ ꯃꯈꯣꯏꯁꯦ ꯑꯣꯚꯔ ꯁꯃꯥꯔꯠ ꯑꯣꯏꯃꯟꯕꯒꯤ
ꯎꯝ ꯌꯥꯗꯦ ꯅꯨꯃꯤꯠ ꯈꯨꯗꯤꯡ ꯗꯨꯝ ꯂꯧꯕ ꯌꯥꯗꯦ ꯃꯤꯒꯤ ꯍꯪꯁꯨ ꯍꯪꯗꯅ ꯃꯣꯏꯒꯤꯁꯨ ꯅꯠꯇꯕꯁꯤꯒ
ꯍꯣꯏ ꯆꯥꯒꯅꯨ ꯍꯥꯏꯕꯁꯨ ꯅꯠꯇꯦ ꯆꯥꯔꯁꯨ ꯎꯝ ꯄꯨꯡꯈꯣꯏꯅꯛ ꯀꯩꯅꯣ ꯃꯞ ꯃꯐꯝ ꯐꯖꯅꯕ ꯑꯗꯨꯝ ꯃꯈꯣꯏꯒꯤ ꯀꯣꯚꯔꯒꯨꯝꯕ ꯊꯝꯔꯗꯤ ꯀꯦꯝ ꯇꯧꯗꯦꯕ ꯅꯂꯥꯗ ꯑꯗꯨꯃꯥꯏ ꯂꯦꯡꯉꯛꯄꯗꯣ ꯐꯖꯗꯦꯗꯅ ꯃꯤ ꯎꯕ ꯀꯥꯟꯗꯗꯤ ꯌꯥꯝ ꯃꯣꯠꯂꯦꯗꯅ ꯑꯗꯨꯒꯤꯅꯦ ꯑꯩꯅ ꯁꯥꯎꯅꯤꯡꯕꯗꯤ ꯆꯥꯒꯅꯨ ꯍꯥꯏꯕꯗꯤ ꯅꯠꯇꯦ ꯍꯣꯏ ꯃꯈꯣꯏꯗꯤ ꯃꯈꯣꯏꯁꯨ ꯂꯩꯇꯕꯒꯤ ꯆꯥꯗꯤ ꯆꯥꯅꯤꯡꯕ ꯑꯣꯏꯔꯝꯅꯤ ꯍꯣꯁꯇꯦꯜ ꯂꯩꯕꯒꯤ
ꯑꯧ ꯑꯗꯨ ꯃꯤ ꯂꯩꯇꯕꯥ ꯈꯣꯏ ꯌꯥꯝ ꯂꯩꯕ ꯅꯠꯇ꯭ꯔꯣꯅꯦ ꯃꯤ ꯂꯩꯇꯕꯒꯤ ꯌꯨꯝꯗ ꯑꯗꯨꯝ ꯆꯥꯕ ꯌꯥꯏꯅ ꯑꯩꯈꯣꯏꯕꯨ ꯃꯤ ꯂꯩꯇꯕ ꯃꯤ ꯑꯣꯏꯅ ꯇ꯭ꯔꯤꯠ ꯇꯧꯋꯦꯅꯦ
ꯑꯗꯨꯅꯦ
ꯑꯩꯈꯣꯏꯗꯤ ꯃꯤ ꯆꯥꯅꯤꯡꯉꯥꯏꯁꯨ ꯃꯤ ꯌꯥꯝ ꯂꯩꯌꯦ ꯃꯤꯁꯨ ꯌꯥꯝ ꯂꯩꯌꯦ ꯑꯩꯈꯣꯏ ꯒꯤ ꯆꯥꯅꯤꯡꯉꯦ ꯍꯥꯏꯔꯗꯤ ꯃꯣꯏꯁꯦ ꯍꯪꯒꯗꯕꯅꯦ ꯍꯥꯏꯕꯅꯤꯅ
ꯍꯣꯏ
ꯆꯥꯒꯦ ꯁꯤ ꯇꯧꯒꯦ ꯇꯧꯒꯦ ꯍꯥꯏꯅ ꯍꯪꯒꯗꯕꯅꯦ ꯃꯣꯏꯅ ꯑꯗꯨꯝ ꯆꯥꯒꯦ ꯍꯥꯏꯔꯗꯤ ꯃꯤ ꯂꯩꯇꯕ ꯆꯥꯅꯤꯡꯉꯥꯏꯁꯨ ꯂꯩꯇꯕ ꯃꯐꯝꯗ ꯆꯠꯀꯗꯕꯅꯦꯕ
ꯅꯤꯔꯗꯤ ꯑꯩꯈꯣꯏꯁꯨ ꯑꯗꯨꯝ ꯄꯤꯅꯤꯡꯉꯦ ꯄꯤꯕꯗꯤ
ꯎꯝ ꯑꯗꯨꯅꯦ ꯑꯩꯅ ꯁꯥꯎꯔꯤꯁꯦ꯫
ꯎꯝ ꯀꯔꯤ ꯆꯥꯔꯤꯅꯣ ꯅꯪꯗꯤ?
ꯎꯝ ꯂꯤꯀꯨꯝꯊꯥꯏ ꯈꯪꯕ꯭ꯔꯣ?
ꯎꯝ ꯖꯝꯆꯤ ꯆꯥꯔꯒꯥ ꯂꯩꯕꯅꯤꯅꯦ
ꯍꯣꯏ
ꯌꯥꯝ ꯍꯥꯎꯕꯅꯦ
ꯑꯥ ꯄꯣꯟꯏꯖꯣ ꯊ꯭ꯔꯤꯀꯤꯗꯤ ꯀꯨꯂꯥ ꯅꯦ ꯅꯣ ꯅꯣ ꯅꯣ ꯅꯣ ꯅꯣ ꯅꯣ ꯅꯣ ꯅꯣ ꯅꯣ
ꯑꯁ
ꯀꯅꯥ ꯂꯥꯛꯄ꯭ꯔꯣ ꯅꯪꯉꯣꯟꯗꯥ?
ꯑꯩꯈꯣꯏ ꯃꯄꯟ ꯀꯥꯡꯒꯤ ꯅꯨꯄꯥ
ꯑꯣꯝ
ꯑꯩꯈꯣꯏꯒꯤ ꯀꯤꯆꯦꯟꯗꯣ ꯀꯤꯆꯦꯟ ꯃꯅꯨꯡꯗ ꯂꯩꯕꯗꯣ ꯀꯤ ꯀꯤꯆꯦꯟꯒꯤ ꯀꯩꯅꯣ ꯗꯣꯔꯗꯣ ꯑꯗꯨꯝ ꯀ꯭ꯂꯣꯁ ꯇꯧꯔꯗꯤ ꯅꯪ ꯃꯅꯨꯡ ꯑꯥ ꯃꯅꯨꯡꯗ ꯃꯤ ꯑꯦꯛꯖꯥꯝꯄꯜ ꯅꯪꯒꯨꯝꯕ ꯂꯩꯔꯗꯤꯀꯣ ꯃꯊꯟꯗ ꯍꯟꯗꯣꯛꯄ ꯌꯥꯗꯕꯅꯦ
ꯑꯥ ꯑꯗꯨꯅꯦ ꯉꯔꯥꯡ ꯑꯗꯨꯝ ꯇꯧꯅꯦ
ꯍꯣꯏ
ꯉꯔꯥꯡ ꯑꯩꯁꯨ ꯑꯗꯨꯒꯤ ꯇ꯭ꯔꯦꯞꯇ ꯃꯟꯈ꯭ꯔꯕ ꯉꯁꯤꯗꯤ ꯑꯩ ꯈꯪꯈ꯭ꯔꯦ ꯑꯗꯨ ꯃꯤꯗꯣ ꯑꯗꯨꯝ ꯂꯩꯔꯤꯕ꯭ꯔꯣ
ꯍꯣꯢ ꯂꯩꯔꯤꯌꯦ
ꯑꯣ
ꯏꯁꯩ ꯁꯛꯑꯣꯅꯦ ꯑꯗꯨꯗꯤ
ꯑꯩꯁ ꯍꯩꯗꯕꯅꯦ ꯑꯩꯗꯤ
ꯍꯩꯔꯝꯒꯅꯤꯗꯥ
ꯀꯩꯅꯣ ꯅꯪꯗꯤ ꯑꯗꯨꯝ ꯅꯣꯛꯈ꯭ꯔꯒ ꯂꯩꯔꯤꯁꯦ
ꯑꯩꯈꯣꯏ ꯌꯨꯝꯗ ꯃꯤ ꯂꯥꯛꯄꯥꯅ ꯃꯥꯅ ꯑꯩꯕꯨ ꯀꯩꯅꯣ ꯇꯧ ꯀꯔꯤ ꯍꯥꯏꯕ꯭ꯔꯥ ꯈꯪꯕ꯭ꯔꯥ
ꯍꯥꯥ
ꯍꯥꯢꯌꯦ ꯃꯥꯅ
ꯑ ꯑꯗꯨꯝꯕ ꯍꯩꯒꯅꯨ ꯍꯥꯏꯌꯣꯅꯦ ꯅꯨꯄꯤꯅꯤ ꯀꯥꯏꯩꯅꯣ ꯍꯥꯏꯌꯣ
ꯍꯣꯏ
ꯅꯣꯏꯅ ꯃꯔꯣꯏ ꯊꯥꯕꯤꯕꯔꯥ ꯅꯣꯏ ꯃꯔꯣꯏ ꯊꯥꯕꯤꯕꯔꯥ
ꯑꯩꯈꯣꯏ ꯌꯨꯝꯗ ꯑꯩ ꯏꯅꯦꯅ ꯊꯥꯕꯤꯕꯅꯦ
ꯑꯣ
ꯐꯖꯅ ꯊꯣꯛꯄ ꯃꯥꯜꯂꯦꯀꯣ
ꯍꯣꯏ ꯍꯣꯏ ꯊꯣꯛꯀꯥꯟꯗꯗꯤ ꯐꯖꯅ ꯊꯣꯛꯄꯅꯤ ꯑꯗꯨꯝ ꯐꯖꯅ ꯑꯩꯈꯣꯏꯁꯨ ꯆꯥꯁꯨ ꯆꯥꯈ꯭ꯔꯕꯅꯤ
ꯑꯣ ꯐꯥꯏꯅꯦ
ꯎꯝ
ꯃꯔꯣꯏꯒꯨꯝꯕꯗꯤ ꯂꯧꯅꯤꯡꯗꯦꯅꯦ
ꯂꯧꯅꯤꯡꯕꯗꯤꯁꯨ ꯅꯠꯇꯦ ꯑꯗꯨ ꯆꯥꯕ ꯀꯥꯟꯗ ꯑꯩꯈꯣꯏꯁꯨ ꯄꯦꯜꯂꯦꯗꯅ ꯑꯩꯈꯣꯏ ꯃꯤ ꯑꯩꯈꯣꯏꯅ ꯑꯗꯨꯝ ꯊꯥꯕꯗꯤ ꯆꯥꯕꯗꯤꯀꯣ ꯍꯥꯔꯒꯨꯝꯕꯁꯨ ꯀꯩꯝ ꯍꯥꯞꯇꯦ
ꯑꯗꯨꯅꯦ ꯂꯧꯁꯨ ꯂꯧꯅꯤꯡꯗꯕꯅꯦ ꯑꯩꯗꯤ ꯑꯁ ꯑꯥ ꯇꯃꯦꯡꯂꯣꯡꯗꯗꯤ ꯇ꯭ꯋꯦꯟꯇꯤ ꯔꯨꯄꯤꯁꯅꯤꯀꯣ
ꯑꯗꯨ ꯅꯣꯛꯅꯤꯡꯕꯅꯤ ꯀꯩꯅꯣꯒꯤ ꯃꯥꯒꯤ ꯑꯨ ꯂꯩꯕꯗꯣ ꯑꯃ ꯑꯅꯤ ꯈꯛꯇ ꯑꯣꯏꯔꯝꯅꯤ ꯍꯣꯏ
ꯑꯗꯨꯒꯤ ꯑꯩꯗꯣ ꯂꯧꯅꯤꯡꯗꯕ
ꯎꯝ
ꯑꯩꯈꯣꯏ ꯇꯃꯦꯡꯂꯧꯅ ꯂꯩꯕ ꯀꯥꯟꯗꯁꯨ ꯑꯩꯈꯣꯏ ꯃꯔꯣꯏ ꯂꯧꯗꯦ ꯂꯧꯕꯁꯨ ꯑꯅꯤꯔꯛꯂꯥꯗꯤ ꯂꯧꯈ꯭ꯔꯦ ꯑꯩ ꯂꯛꯄ ꯃꯇꯝꯗ ꯑꯗꯨ
ꯁꯥ ꯁꯥ ꯃꯔꯣꯏꯁꯨ ꯇꯃꯦꯡꯂꯣꯡꯗꯒꯤ ꯇꯥꯡꯕꯗꯣ ꯑꯁ ꯐꯥꯒꯤ ꯅꯠꯇꯦꯀꯣ
ꯐꯥꯒꯤ ꯅꯠꯇꯦ ꯍꯧꯕꯁꯨ ꯅꯠꯇꯦꯗ
ꯈꯪꯗꯦ ꯆꯤꯡꯒꯤꯅꯤ ꯍꯥꯏꯔꯒ ꯀꯣ ꯌꯥꯝ ꯍꯦꯜꯂꯦꯕ
ꯑꯩꯈꯣꯏꯅ ꯊꯥꯔꯁꯨ ꯆꯤꯡꯒꯤꯅꯤꯅꯦ
ꯍꯣꯏ ꯑꯗꯨꯅꯦ ꯎꯝ ꯈꯣꯏꯒꯤꯅꯦꯁꯨ ꯑꯗꯨꯝ ꯍꯦꯟꯕꯅꯦ ꯃꯍꯥꯎꯗꯣ
ꯑꯣ ꯑꯥ ꯎꯝ ꯏꯁꯇꯣꯔꯤ
ꯀꯅꯥ ꯀꯅꯥꯒ ꯂꯩꯕ꯭ꯔꯣ ꯅꯪꯗꯤ ꯃꯤ ꯌꯝꯕ꯭ꯔꯣ?
ꯑꯩꯒꯤ ꯃꯤ ꯌꯥꯝꯗꯦꯗ ꯏꯅꯥꯎ ꯅꯨꯄꯥ ꯈꯛꯇ ꯂꯩꯌꯦꯗ꯫ ꯑꯗꯨ
ꯎꯝ ꯍꯌꯦꯡ ꯁꯨ ꯑꯃꯨꯛꯀ ꯆꯠꯇꯣꯏꯔ ꯅꯪ ꯍꯣꯁꯄꯤꯇꯥꯜꯗꯣ?
ꯍꯦ ꯍꯌꯦꯡ ꯅꯠꯇꯦ ꯗꯦꯠ ꯋꯥꯟꯗ ꯂꯥꯛꯑꯣ ꯍꯥꯏꯌꯦ
ꯑꯣ ꯔꯤꯝꯁꯇꯗꯤ ꯑꯗꯨꯝ ꯐꯕꯅꯦ ꯀꯣꯏ ꯂꯩꯃꯥ ꯎꯝ ꯂꯩꯕꯔ
ꯍꯥꯌꯦꯡꯗꯤ
ꯀꯔꯤ ꯇꯧꯁꯦꯔꯥ ꯈꯪꯗꯦ ꯌꯨꯝꯗ ꯂꯩꯒꯦꯔꯥ ꯈꯟꯕꯅꯦ
ꯑꯣ ꯂꯩꯔꯣ ꯔꯨꯝꯗ ꯄꯣꯊꯥꯔꯣ ꯔꯨꯝꯗ ꯑꯗꯨꯝ ꯂꯩꯌꯣ ꯄꯣꯊꯥꯔꯣ
ꯎꯝ ꯅꯪꯗꯤ ꯍꯥꯌꯦꯡ
ꯍꯌꯦꯡ ꯑꯃꯨꯛꯀꯥ ꯍꯣꯁꯄꯤꯇꯥꯜ ꯂꯥꯛꯑꯣ ꯍꯥꯏꯌꯦ ꯈꯪꯗꯦ
ꯑꯣ ꯑꯗꯨ ꯅꯨꯄꯥꯒꯤꯗꯨꯔꯥ ꯑꯗꯨ ꯅꯨꯄꯤꯒꯤꯗꯨꯔꯥ?
ꯍꯣꯏ ꯉꯁꯤꯁꯨ ꯀꯣꯜ ꯇꯧꯔꯛꯄꯅꯦ ꯑꯩꯅ ꯆꯠꯅꯤꯡꯗꯦ ꯉꯁꯤꯗꯤ ꯍꯥꯏꯈ꯭ꯔꯕ ꯑꯗꯨ ꯑꯩꯅ ꯍꯥꯏꯈ꯭ꯔꯕꯅꯦ ꯃꯈꯣꯏꯗꯁꯨ ꯅꯣꯏꯅ ꯍꯥꯏꯇꯕꯗꯣ ꯑꯗꯨꯝ ꯑꯦꯃꯥꯔꯖꯦꯟꯁꯤ ꯑꯣꯏ ꯑꯗꯨꯝ ꯀꯩꯅꯣ ꯑꯩꯈꯣꯏꯁꯨ ꯆꯠꯄ ꯌꯥꯏ ꯑꯗꯨ ꯑꯣꯏꯔꯁꯨ ꯇ꯭ꯋꯦꯟꯇꯤ ꯐꯣꯔ ꯑꯥꯔꯖꯤ ꯁ꯭ꯄꯦꯟ ꯇꯧꯕ ꯌꯥꯗꯦꯗꯅ ꯃꯈꯣꯏ ꯉꯥꯛ
ꯎꯝ
ꯑꯗꯨꯒꯤ ꯍꯥꯏꯈ꯭ꯔꯕꯅꯦ ꯑꯩꯅ
ꯎꯝ
ꯑꯥ ꯅꯣꯏ ꯏꯃꯥꯔ ꯂꯩꯔꯗꯤ ꯑꯗꯨꯝ ꯍꯥꯏꯌꯣ ꯍꯥꯏꯗꯕꯗꯤ ꯍꯥꯏꯔꯗꯤ ꯑꯗꯨꯝ ꯍꯥꯡꯕꯤꯌꯣ ꯀꯣꯜ ꯇꯧꯔꯛꯑꯣ ꯑꯗꯨ ꯑꯣꯏꯔꯁꯨ ꯑꯗꯨꯝ ꯈꯔꯥ ꯁꯤꯔꯤꯌꯦꯁ ꯑꯣꯏꯗꯕꯤꯗ ꯑꯈꯣꯏꯁꯨ ꯑꯗꯨꯝ ꯂꯥꯛꯅꯤꯡꯗꯦ ꯍꯥꯏꯕꯒꯤ ꯅꯠꯇꯦ ꯑꯗꯨꯝ ꯐ꯭ꯔꯥꯛ ꯇꯥꯏ ꯌꯨꯝꯗꯁꯨ ꯁꯨ ꯑꯉꯥꯡ ꯂꯩꯕꯅꯤꯅ ꯑꯩ ꯍꯥꯏꯗꯤ ꯍꯥꯏꯈ꯭ꯔꯕꯅꯦ꯫
ꯑꯧ ꯑꯣ ꯃꯥꯏꯁꯨ ꯈꯪꯔꯝꯒꯅꯤ ꯑꯗꯨꯗꯤ ꯃꯣꯏꯁꯨ ꯒꯦꯟꯗꯤ ꯂꯥꯛꯀꯅꯤꯗ ꯑꯗꯨꯑꯣ ꯅꯪꯅ ꯐꯖꯅ ꯍꯥꯏꯈ꯭ꯔꯗꯤꯀꯣ
ꯍꯣꯏ
ꯑꯗꯨ ꯉꯁꯤꯁꯨ ꯑꯃꯨꯛꯀꯥ ꯀꯣꯜ ꯇꯧꯔꯛꯑꯦ ꯍꯥꯏꯕ? ꯑꯗꯨ ꯉꯁꯤꯁꯨ ꯑꯃꯨꯛꯀꯥ ꯂꯥꯛꯅꯤꯡꯉꯥꯏ ꯀꯣꯜ ꯇꯧꯔꯛꯑꯦ ꯍꯥꯏꯕꯀꯣ?
ꯍꯣꯏ ꯉꯁꯤꯁꯨ ꯇꯧꯔꯛꯀꯅꯤ ꯄ꯭ꯂꯥꯁꯇꯤꯛ ꯑꯅꯤꯕꯤ
ꯑꯩ ꯌꯨꯝꯗ ꯇꯤꯅ ꯀꯥꯕ ꯃꯜꯂꯦ ꯃꯣꯏꯁꯦ ꯌꯨꯝꯒꯤ ꯃꯊꯛꯇ ꯂꯩꯉꯣꯜ ꯂꯩꯩꯕꯒꯤ ꯀꯥꯔꯦꯎ ꯀꯥꯔꯦꯎ ꯇꯧꯔꯦ
ꯄ꯭ꯂꯥꯁꯇꯤꯛ ꯅꯤꯕꯀꯣ ꯃꯣꯏꯁꯦ
ꯑꯣ
ꯎꯝ ꯃꯤ ꯑꯃꯅ ꯂꯥꯔꯒ ꯃꯦꯡꯒꯣꯞ ꯄꯨ ꯄꯨꯔꯒ ꯆꯠꯈ꯭ꯔꯕꯁꯦ ꯑꯩꯈꯣꯏꯒꯤ ꯂꯩꯔꯔꯣꯏ ꯀꯣ
ꯑꯩꯈꯣꯏꯒꯤꯁꯨ ꯑꯗꯨꯃꯥꯏꯅ ꯇꯧꯕꯅꯦ
ꯑꯩꯈꯣꯏꯁꯨ ꯑꯃꯨꯛꯀ ꯃꯤꯒꯤ ꯅꯤꯒꯅꯤ
ꯅꯣꯡꯃꯗꯤ
ꯎꯝ
ꯉꯥꯢꯈꯣꯀꯣ ꯑꯗꯨꯝ ꯄꯥꯏꯌꯣꯀꯣ